ꯑꯣ
ꯇꯥꯕꯔꯣ ꯑꯣ ꯑꯣ
ꯀꯩꯗꯧꯔꯤꯕ
ꯑꯩ ꯎꯝ ꯎꯝ ꯀꯩꯅꯣ ꯆꯠꯂꯒ ꯊꯕꯛ ꯆꯠꯂꯒ ꯍꯜꯂꯛꯑꯒ ꯐꯤꯔꯣꯟ ꯁꯨꯕ ꯂꯣꯏꯔꯦ
ꯂꯣꯏꯔꯦ
ꯎꯝ ꯐꯤꯔꯣꯟ ꯁꯨꯕ ꯂꯣꯏꯔꯦ ꯐꯤꯔꯣꯟ ꯁꯨꯔꯒ ꯅꯣꯡ ꯇꯥꯔꯛꯀꯗꯧ ꯃꯥꯜꯂꯦꯅꯦ
ꯑꯈꯣꯏꯁꯤꯁꯨ ꯑꯁ ꯉꯁꯥꯏꯗꯣ ꯈꯔ ꯇꯥꯔꯛꯑꯦ ꯍꯧꯖꯤꯛꯇꯤ ꯑꯃꯨꯛ ꯍꯥꯡꯈ꯭ꯔꯦꯗ
ꯉꯁꯥꯏ ꯅꯨꯡꯊꯤꯟ ꯌꯥꯝ ꯇꯥꯏꯑꯦ ꯅꯣꯡ ꯌꯥꯝ ꯇꯥꯏ ꯅꯣꯏꯔꯣꯝꯗꯗꯤ ꯇꯥꯗꯕ꯭ꯔꯥ
ꯎꯝ ꯀꯩꯅꯣꯗꯣ ꯉꯥꯏꯍꯥꯛꯀꯤ ꯃꯃꯥꯡꯗ ꯇ ꯇꯥꯏ
ꯑꯣ ꯑꯩꯈꯣꯏꯗꯤ ꯈꯖꯤꯛ ꯈꯖꯤꯛ ꯇꯥꯔꯛꯑꯒ ꯇꯣꯛꯈ꯭ꯔꯦ
ꯑꯣ ꯈꯖꯤꯛ ꯈꯛꯇꯔꯥ
ꯈꯖꯤꯛ ꯑ ꯌꯥꯝ ꯇꯥꯗꯦꯗ
ꯌꯥꯝ ꯇꯥꯗꯦ
ꯎꯝ ꯊꯕꯛ ꯆꯠꯄꯒꯤ ꯋꯥꯏꯗ ꯉꯁꯤꯗꯤ
ꯅꯪ ꯀꯩꯅꯣꯒꯤꯗꯨꯔꯥ ꯅꯪ ꯐꯥꯝ ꯑꯃ ꯂꯩ ꯍꯥꯏꯗꯣ ꯑꯗꯨ ꯆꯠꯄ꯭ꯔꯥ
ꯎꯝ ꯂꯧ ꯆꯠꯄ ꯂꯧ ꯆꯠꯄ ꯍꯥꯏꯅꯤꯉꯥꯏꯗꯣ ꯏꯛ ꯀꯥꯏꯕꯒꯤ ꯑꯩꯅ
ꯑꯦ ꯀꯔꯤ ꯀꯔꯤꯕꯨ ꯏꯀꯥꯏꯕꯅꯣꯅꯦ
ꯂꯧ ꯆꯠꯄ ꯊꯕꯛ ꯌꯥꯝꯃꯟꯗꯅ ꯉꯁꯤꯒꯤ
ꯊꯕꯂ ꯑꯁ ꯊꯕꯛ ꯌꯥꯝꯃꯦ ꯉꯁꯤꯗꯤ ꯅꯥꯄꯤ ꯀꯩꯀꯩ ꯁꯦꯡꯗꯣꯛꯄꯒꯣ
ꯂꯐꯣꯏꯒꯤꯗꯨꯔꯥ ꯃꯣꯔꯣꯛꯒꯤꯗꯨꯔꯥ ꯅꯪ ꯂꯧꯗꯨꯕꯨ
ꯃꯐꯝ ꯇꯣꯉꯥꯟ ꯇꯣꯉꯥꯂꯦꯗ ꯂꯐꯣꯏꯒꯤ ꯇꯣꯉꯥꯜꯂꯦ ꯃꯔꯨꯞ ꯀ‌ꯦ ꯇꯣꯉꯥꯜꯂꯦ ꯃꯐꯝ ꯃꯐꯝꯗꯣ ꯖꯒꯥꯗꯣ ꯇꯣꯉꯥꯜꯂꯦ
ꯎꯝ ꯑꯗꯨꯒ ꯁꯤꯅ ꯀꯔꯤ ꯀꯔꯤꯒꯤ
ꯑꯩ ꯑꯩ ꯉꯁꯤꯗꯤ ꯀꯩꯅꯣ ꯑꯩ ꯉꯁꯤ ꯆꯠꯄꯗꯨꯔꯣ ꯁꯦꯡꯕꯗꯨꯔꯣ ꯑꯣ ꯑꯩ ꯉꯁꯤꯗꯤ ꯀꯩꯅꯣꯗꯒꯤ ꯎꯃꯨꯔꯣꯛ ꯄꯥꯝꯕꯤ ꯃꯅꯥꯛꯇ ꯅꯥꯄꯤ ꯑꯁꯣꯡ ꯑꯁꯣꯡꯕ ꯍꯧꯕꯁꯤꯡꯗꯣ ꯑꯗꯨ ꯑꯣꯏꯅ ꯇꯧꯔꯦ ꯉꯁꯤꯗꯤ ꯊꯕꯛ ꯌꯥꯝꯃꯦꯕ ꯌꯥꯝ ꯂꯩꯔꯤ ꯍꯌꯦꯡꯁꯨ ꯑꯃꯨꯛ ꯇꯠꯈꯤꯒꯅꯤ
ꯀꯩꯅꯣꯗꯨꯗꯤ ꯀꯥꯗ꯭ꯔꯣ ꯏ ꯆꯨꯞꯄ ꯀꯩꯅꯣ ꯂꯩꯗꯥꯏꯅꯦ
ꯀꯔꯤ ꯍꯥꯏꯕ
ꯏ ꯆꯨꯞꯄ ꯑꯃ ꯂꯩꯈꯤꯗꯥꯏꯅꯦ ꯅꯥꯄꯤ ꯃꯔꯛꯇ ꯃꯌꯥꯝ ꯂꯩꯕꯗꯨ ꯀꯥꯗ꯭ꯔꯣ
ꯑꯣ ꯑꯣ ꯀꯛꯐꯩꯔꯣ
ꯑꯣ
ꯀꯛ ꯐꯩ ꯎꯝ ꯀꯥꯏꯌ‌ꯦ
ꯑꯣ
ꯐꯩ ꯉꯁꯤꯗꯤ ꯀꯩꯅꯣ ꯇꯧꯕ ꯑꯥ ꯅꫭꯡ ꯇꯥꯔ ꯅꯣꯡ ꯌꯥꯝ ꯇꯥꯕꯒꯤꯔ ꯈꯪꯗ‌ꯦ ꯌꯥꯝ ꯊꯣꯔꯛꯇꯦ
ꯎꯝ
ꯅꯍꯥꯟꯃꯨꯛꯇꯤ ꯅꯣꯡꯗꯣ ꯑꯃꯨꯛ ꯇꯥꯔꯒ ꯅꯨꯡꯁꯥ ꯑꯃꯨꯛ ꯊꯣꯛꯄꯅꯤꯅ ꯀꯛ ꯐꯩ ꯌꯥꯝ ꯌꯥꯝꯕ ꯅꯨꯃꯤꯠ ꯑꯃ ꯂꯩꯌꯦ
ꯅꯪꯗꯤ ꯀꯩꯅꯣ ꯇꯧ ꯀꯞꯇ꯭ꯔꯣ ꯑꯗꯨ ꯀꯩꯅꯣ ꯀꯥꯔꯛꯄꯗ
ꯑꯩꯗꯤ ꯌꯥꯝ ꯀꯤꯌꯦ ꯑꯗꯨꯗꯣ ꯑꯩꯗꯤꯀꯣ ꯊꯥꯡꯅ ꯀꯩꯅꯣ ꯇꯧꯕꯅꯦ ꯏꯁ ꯃꯔꯣꯛ ꯌꯥꯝ ꯄꯥꯟꯍꯧꯔꯦ
ꯆꯠꯂꯒ ꯑꯃ ꯍꯜꯂꯛꯑ‌ꯦ ꯐꯥꯝꯗ
ꯀꯥꯏꯗꯥ ꯑꯦ
ꯐꯥꯝꯗ
ꯀꯔꯤ ꯁꯨꯒꯦ ꯉꯁꯤꯗꯤ
ꯉꯁꯤꯗꯤꯅꯦ ꯀꯩꯅꯣ ꯇꯧꯋꯦ
ꯎꯝ
ꯎꯝ ꯉꯥꯅꯨꯒꯤ ꯃꯆꯤꯟꯖꯥꯛꯇꯣ
ꯑꫭ ꯑꫭ ꯊꯤꯕ ꯆꯠꯄ
ꯊꯤꯕ ꯆꯜꯂꯦ ꯑꯗꯨꯒ ꯍꯜꯂꯛꯑꯦ ꯀꯛꯑꯦ ꯃꯀꯥꯛ ꯃꯀꯥꯛ ꯃꯆꯥ ꯃꯆꯥ ꯀꯛꯊꯣꯛꯑꯒ ꯊꯝꯈꯦ ꯊꯝꯈ꯭ꯔꯦ ꯑꯁ ꯌꯥꯝ ꯀꯛꯑꯦ ꯕꫭꯔꯥ ꯀ‌ꯩꯅꫭ ꯃꯔꯤ ꯃꯔꯤ ꯀꯩꯅꫭ ꯄꯨꯔ ꯄꯨꯔꯛꯑꯒ ꯑꯗꯣ ꯀꯛꯑꯦ ꯃꯔꯤꯃꯛ ꯀꯛꯈ꯭ꯔꯦ
ꯅꯣꯏ ꯉꯥꯅꯨ ꯀꯌꯥꯅꯦꯕ ꯂꯩꯕꯗꯣ
ꯌꯥꯝ ꯍꯥꯟꯅꯗꯤ ꯀꯩꯅꯣ ꯇꯧꯔꯝꯃꯦ ꯍꯥꯟꯅꯗꯤ ꯎꯝ ꯃꯌꯥꯝ ꯑꯩꯗꯤ ꯆꯅꯤ ꯆꯅꯤ ꯌꯥꯡꯈꯩ ꯑꯗꯨꯃꯥꯏꯅ ꯇꯧꯔꯝꯃꯦꯕ
ꯑꯥ ꯑꯥ
ꯂꯣꯏꯅ ꯌꯣꯟꯊꯣꯛꯈ꯭ꯔꯦ ꯍꯧꯖꯤꯛꯇꯤ ꯀꯩꯅꫭ ꯈꯥꯛꯇꯅꯦ ꯆꯥꯝ ꯆꯥꯝꯃ ꯌꯥꯎ
ꯃꯆꯥ ꯃꯆꯥ ꯑꯄꯤꯛꯄ ꯌꯥꯎꯕ꯭ꯔꯥ
ꯃꯆꯥ ꯑꯄꯤꯛꯄ ꯑꯥ ꯍꯣꯏ ꯀꯥꯡꯕꯨ ꯑꯃ ꯌꯥꯎꯋꯦ ꯀꯨꯟꯊ꯭ꯔꯥꯒꯨꯝꯕ
ꯑꯣ ꯑꯣ ꯍꯧꯖꯤꯛꯁꯦ ꯃꯔꯨꯝ ꯃꯔꯨꯝ ꯀꯩꯅꯣ ꯇꯧꯕ ꯃꯇꯝ ꯑꯣꯏꯔꯝꯃꯅꯤꯀꯣ ꯃꯔꯨꯝ ꯂꯩꯔꯝꯃꯅꯤꯅ
ꯃꯔꯨꯝ ꯑꯗꯨꯝ ꯀꯩꯅꯣ ꯇꯧꯋꯦ ꯄꯣꯛꯑꯦ
ꯃꯤꯅꯒꯔꯂ ꯆꯒꯦꯒ ꯍꯥꯏꯕ꯭ꯔꯥ ꯃꯔꯨꯝꯗꯣ ꯉꯥꯅꯨ ꯃꯔꯨꯝ ꯆꯥꯅꯤꯡꯕ ꯃꯤꯁꯨ ꯂꯩꯌꯦꯕꯀꯣ
ꯀ ꯂꯩꯑꯌꯦ ꯗ ꯑꯩꯗꯤ ꯀꯩꯅꯣ ꯁꯦꯠ ꯑꯃꯒꯨꯝꯕ ꯂꯧꯊꯣꯛꯑꯒꯅꯦ
ꯑꯣꯝ
ꯃꯤꯅ ꯂꯩꯒꯦ ꯍꯥꯏꯔꯗꯤ ꯑꯗꯨꯝ ꯄꯤꯌꯦ ꯑꯗꯨꯒ ꯍꯥꯏꯗꯤ ꯊꯤꯕ ꯂꯩꯇ꯭ꯔꯗꯤ ꯗꯨꯀꯥꯟꯗ ꯊꯝꯕꯀꯣ
ꯑ ꯑꯥ ꯅꯣꯏ ꯑ ꯅꯣꯏꯗ ꯑꯩꯈꯣꯏ ꯗꯨꯀꯥꯟ ꯐꯝꯃꯦꯀꯣ
ꯑ ꯐꯝꯃꯦ ꯗꯨꯀꯥꯟꯗ ꯐꯝꯃꯦ ꯗꯨꯀꯥꯟꯗ ꯑꯗꯨꯝ ꯊꯝꯃꯦꯦ ꯑꯗꯨꯋꯥꯔꯗꯤ ꯑꯗꯨꯝ ꯁꯤꯠꯂꯦ
ꯑꯣ ꯑꯗꯣ ꯍꯟꯗꯛꯁꯦ ꯑꯁꯤ ꯑꯗꯨꯒꯨꯝꯕ ꯉꯥꯅꯨ ꯃꯔꯨꯝ ꯅꯠꯇꯕ ꯑꯗꯨꯝ ꯗꯨꯀꯥꯟꯗ ꯌꯣꯟꯕ ꯀꯩꯅꯣꯗꯣ ꯃꯔꯨꯝꯗꯣ
ꯉ꯭ꯔꯣ
ꯑꯥ ꯏꯔꯨꯝꯗꯣ ꯏꯔꯨꯝ ꯌꯦꯔꯣꯝꯗꯣ ꯐꯪꯅꯗ꯭ꯔꯦ ꯍꯥꯏꯅꯦ
ꯑꯣ ꯑꯦꯁ ꯆꯔꯣꯡꯕꯁꯦ ꯌꯥꯝ ꯇꯥꯛꯈ꯭ꯔꯦꯗ ꯇꯥꯡꯕꯗꯤ ꯂꯥꯏꯔꯅ ꯐꯪꯕꯁꯦ ꯋꯥꯏꯅꯦ
ꯃꯨꯟꯗꯕꯗꯣ ꯑꯃꯗ ꯇꯔꯥ ꯇꯔꯥ ꯌꯣꯜꯂꯦ ꯑꯗꯨꯗꯤ ꯃꯨꯟꯍꯜꯂꯗꯤ ꯀꯨꯟ ꯀꯨꯟ ꯀꯣ
ꯎꯝ ꯑꯗꯨꯝ ꯌꯣꯜꯂꯦ ꯅꯍꯥꯟ ꯀꯩꯅꯣ ꯇꯧꯋꯦ ꯇꯔꯥ ꯍꯦꯜꯂꯦ ꯑꯗꯨꯗꯤ ꯍꯨꯝꯐꯨꯒꯤ ꯃꯉꯥ ꯇꯧꯕ
ꯑꯣ ꯑꯣ ꯇꯥꯡꯉꯦꯀꯣ ꯑꯗꯣ ꯍꯧꯖꯤꯛꯅ ꯍꯦꯟꯅ ꯇꯥꯡꯈ꯭ꯔꯦ ꯐꯪꯗꯦ ꯍꯥꯏꯌꯦ ꯑꯗꯨꯒꯤ ꯗꯨꯀꯥꯟ ꯃꯄꯨꯁꯤꯡ ꯂꯩꯕ ꯆꯠꯂꯒ ꯐꯪꯗꯦ ꯌꯥꯏꯌꯦ
ꯎꯝ ꯌꯥꯝ ꯇꯥꯡꯉꯤꯗꯦ
ꯁꯤ ꯄꯣꯠꯆꯩ ꯆꯩꯁꯤꯡꯁꯦ ꯇꯥꯡꯂꯛꯈ꯭ꯔꯦꯀꯣ ꯏꯟꯖꯥꯡ ꯅꯥꯄꯤꯁꯨ ꯌꯥꯝ ꯇꯥꯡꯉꯦ
ꯎꯝ ꯑꯣ ꯉꯟꯅꯣꯒꯤ ꯑꯦꯠꯇꯦ ꯌꯦꯟꯒꯤ ꯌꯦꯟ ꯀꯩꯅꯣꯗꯣ ꯌꯦꯔꯨꯝꯗꯣ ꯈꯪꯕ ꯋꯥꯕꯅꯤꯅ ꯉꯥꯅꯨꯒꯤ ꯀꯩꯅꯣꯗꯨꯗꯤ ꯑꯗꯨꯝ ꯀꯩꯅꯣ ꯇꯧꯋꯤꯗ ꯌꯥꯝ ꯂꯥꯏꯅꯗꯤ ꯁꯤꯜꯂꯤ
ꯎꯝ ꯆꯥꯅꯤꯡꯕ ꯃꯤ ꯂꯩꯕꯅꯦ
ꯎꯝ
ꯑꯣ ꯉꯥꯅꯨ ꯃꯔꯨꯝꯁꯦ ꯃꯅꯝꯗꯤ ꯈꯔ ꯈꯔ ꯆꯦꯜꯂꯦ ꯑꯩꯈꯣꯏ ꯗꯨꯀꯥꯟꯗ ꯐꯪꯕ ꯌꯦꯔꯨꯝꯒ ꯃꯥꯟꯅꯗꯦ ꯃꯥꯒꯤ ꯃꯅꯝ ꯑꯃ ꯆꯦꯗꯦ ꯑꯗꯨ ꯃꯤꯅꯗꯤ ꯍꯥꯎꯇꯦ ꯆꯥꯅꯤꯡꯗꯦ ꯍꯥꯏꯕ ꯃꯤꯁꯨ ꯂꯩ ꯑꯗꯨ ꯑꯗꯨꯅ ꯑꯗꯨꯒ ꯌꯨꯝꯒꯤ ꯌꯦꯟꯒꯤ ꯃꯔꯨꯝꯗꯣ ꯑꯗꯨꯝꯕꯗꯤ ꯍꯥꯎꯋꯦ
ꯎꯝ ꯑꯗꯩ ꯑꯁ ꯃꯤ ꯀꯩꯅꯣ ꯇꯧꯕꯅꯤꯅ ꯑꯃꯅ ꯆꯥꯅꯤꯡꯉꯦ ꯑꯃꯅ ꯆꯥꯅꯤꯡꯗꯕ ꯂꯩ ꯑꯗꯨꯝ ꯃꯌꯥꯝ ꯂꯩꯗ
ꯎꯝ ꯉꯁꯥꯏꯗꯣ ꯑꯁ ꯂꯧꯗ ꯆꯠꯂꯒ ꯑꯩꯈꯣꯏꯗꯤ ꯀꯩꯅꯣ ꯇꯧꯋꯦꯕ ꯃꯇꯥꯏ ꯃꯇꯥꯏꯗ ꯈꯣꯡꯗ꯭ꯔꯨꯝ ꯊꯥꯏꯌꯦꯕꯀꯣ
ꯑꯣ
ꯈꯣꯡꯗ꯭ꯔꯨꯝꯗꯣ ꯄꯥꯟꯈ꯭ꯔꯦꯕ ꯍꯧꯖꯤꯛ ꯈꯣꯡꯗ꯭ꯔꯨꯝ ꯑꯅꯤ ꯄꯨꯔꯛꯄ ꯁꯝ ꯄꯨꯔꯒꯀꯣ
ꯎꯝ
ꯈꯣꯡꯗ꯭ꯔꯣꯝ ꯑꯅꯤ ꯄꯨꯔꯛꯑꯦ ꯑꯗꯨꯒ ꯃꯔꯣꯔꯣꯛ ꯈꯔ ꯍꯦꯛꯂꯛꯑꯦ ꯅꯧꯗꯤ ꯅꯧꯋꯦ ꯑꯗꯨꯏꯁꯨ ꯑꯗꯨꯝ ꯆꯥꯕ ꯌꯥꯔꯦꯕꯀꯣ ꯀꯣ ꯑꯗꯨꯒ ꯈꯥꯃꯦꯟ ꯑꯈꯥꯕꯤꯗꯣ ꯑꯗꯨ ꯍꯤꯟꯖꯥꯡ ꯊꯣꯡꯁꯦꯅ ꯁꯧꯒ꯭ꯔꯤ ꯈꯔꯒ ꯍꯦꯛꯂꯛꯄ ꯄꯨꯔꯛꯄꯒꯤ ꯋꯥꯏꯌꯦ ꯉꯁꯤꯗꯤ ꯄꯣꯠꯆꯩ ꯄꯨꯕꯗꯣ ꯂꯝꯕꯤꯗꯣ ꯁꯥꯡꯕꯅꯤꯅꯀꯣ ꯑꯗꯨꯒꯤ ꯋꯥꯏ
ꯂꯝꯕꯤꯗꯨꯗꯤ ꯆꯠꯊꯣꯛ ꯆꯠꯁꯤꯟ ꯅꯨꯡꯉꯥꯏꯕ꯭ꯔꯥ ꯅꯣꯡ ꯇꯥꯕ
ꯑꯣ ꯂꯝꯕꯤꯗꯤ ꯑꯗꯨꯝ ꯅꯨꯡꯉꯥꯏꯌꯦꯗ ꯃꯣꯏ ꯅꯨꯡ ꯊꯥꯕꯤꯌꯦꯕꯀꯣ ꯑꯗ‌ꯣ ꯑꯩꯈꯣꯏꯅ ꯀꯩꯅꯣ ꯇꯧꯕꯒꯤꯅꯤꯗ ꯃꯤ ꯒꯥꯔꯤꯗ ꯌꯥꯝ ꯆꯠꯂꯦ ꯑꯩꯈꯣꯏꯅ ꯈꯣꯡꯗ ꯑꯗꯨꯝ ꯆꯠꯄ ꯑꯗꯨꯒꯤ
ꯌꯥꯝ ꯂꯥꯞꯄꯁꯨ ꯅꯠꯇꯦ ꯑꯗꯨꯅ
ꯄꯨꯡ ꯑꯃꯃꯨꯛꯇꯤ ꯆꯪꯉꯦꯗ ꯆꯠꯂꯗꯤ ꯂꯥꯞ ꯄ‌ꯦ ꯎꯝ ꯑꯗꯨꯒꯤ ꯑꯩ ꯅꯍꯥꯟꯅ ꯍꯥꯏꯗꯨꯗꯤ ꯂ‌ꯦꯛꯁ ꯂꯦꯛꯄ ꯃꯇꯝ ꯂꯩꯌꯦ ꯍꯥꯏꯅ
ꯑꯣ ꯑꯗꯣ ꯅꯍꯥꯟ ꯏꯕꯥꯅꯤ ꯀꯩꯅꯣ ꯍꯥꯏꯅꯕꯗꯣ
ꯎꯝ
ꯅꯪ ꯀꯩꯅ‌ꯣ ꯀꯥꯎꯔꯕꯣ
ꯀꯥꯎꯗꯦ ꯀꯥꯎꯗꯦ ꯅꯪ ꯊꯥꯡꯖꯗ ꯍꯥꯏꯗꯨꯗꯤ ꯎꯝ
ꯇꯧꯁꯤꯀꯣ ꯉꯅꯨ ꯉꯅꯨ ꯄꯨꯔꯛꯀꯦ
ꯑꯝꯔ‌ꯣꯝ ꯄꯨꯔꯛꯑꯣ
ꯎꯝ ꯑꯃꯟ ꯑꯃꯅ ꯌꯥꯒꯗ꯭ꯔꯣ ꯑꯅꯤꯒꯨꯝꯕ ꯄꯨꯔꯛꯎꯔ‌ꯣ
ꯅꯪ ꯃꯤ ꯀꯌꯥ ꯄꯨꯔꯛꯀꯦ ꯍꯥꯏꯕ꯭ꯔꯣ
ꯈꯪꯗ‌ꯦ ꯑꯩꯗꯤ ꯃꯤ ꯑꯅꯤ ꯅꯠꯇ꯭ꯔꯒꯅ ꯑꯍꯨꯝ ꯑꯩ ꯑꯩꯅ ꯊꯥꯔꯒꯅ ꯑꯍꯨꯝꯒꯨꯝꯕ ꯀꯣ
ꯑꯃ ꯑꯣꯏꯔꯁꯨ ꯌꯥꯏꯗ
ꯎꯝ ꯀꯔꯤꯒꯤ ꯅꯪ ꯏꯀꯥꯏ ꯊꯤꯒꯟꯕ꯭ꯔꯥ
ꯑꯩꯗꯤ ꯌꯥꯝ ꯆꯥꯒꯜꯂꯦ ꯑꯗꯨ ꯃꯤ ꯂꯩꯔꯗꯤ ꯆꯥꯔꯣꯏ
ꯅꯪ ꯅꯪ ꯅꯊ‌ꯣꯟ ꯅꯇ‌ꯣꯝꯇ ꯑꯣꯏꯗꯣꯏꯔꯥ
ꯑꯩ ꯎꯝ ꯑꯣꯏꯔ‌ꯣꯏ ꯑꯩꯈꯣꯏ ꯏꯃꯨꯡ ꯃꯤꯁꯤꯡꯁꯨ ꯂꯩꯒꯅꯤ
ꯑꯗꯨꯅ ꯑꯗꯨꯅ ꯍꯦꯛ ꯐꯔꯦꯗꯣ ꯑꯁ ꯑꯗꯨꯗꯤ ꯄꯨꯡ ꯃꯔꯤ ꯃꯉꯥ ꯀꯣ
ꯎꯝ
ꯑꯗꯨ ꯑꯅꯤꯒꯨꯝꯕ ꯄꯨꯔꯛꯒꯦ
ꯑꯅꯤ ꯑꯣꯏꯔꯗꯤ ꯌꯥꯕꯖꯥꯠꯅꯤ ꯍꯣꯏ ꯄꯨꯔꯛꯑꯣ ꯍꯣꯏ ꯌꯥꯝ ꯂꯩꯕꯗꯨꯕꯨ ꯉꯥꯅꯨ ꯅꯪ ꯑꯗꯨꯛ ꯌꯥꯝ ꯂꯩꯔꯒ ꯑꯗꯨꯗ ꯐꯥꯎ ꯄꯥꯝ ꯄꯥꯝꯃꯨꯔꯗꯤ ꯀꯣ ꯂꯤꯛꯃꯟꯒꯅꯨꯀꯣ
ꯄꯨꯔꯛꯀꯦ ꯄꯨꯔꯛꯀꯦ
ꯑꯩꯁꯨ ꯍꯤꯟꯖꯥꯡ ꯅꯥꯄꯤ ꯍꯦꯛꯄꯤꯔꯝꯒꯦ ꯅꯪ ꯄꯨꯅꯤꯡꯉꯥꯏ
ꯎꯝ ꯉꯥꯅꯨ ꯃꯔ‌ꯣꯝꯁꯨ ꯄꯨꯔꯛꯎꯔꯥ
ꯉꯅꯨ ꯃꯔꯨꯝ ꯈꯔ ꯄꯨꯔꯛꯑꯣ ꯑꯩ ꯍꯥꯏꯕꯗꯤ ꯑꯩꯈꯣꯏ ꯑꯥ ꯑꯉꯥꯡ ꯂꯩꯕꯅꯤꯅꯀꯣ ꯑꯉꯥꯡꯁꯤꯡ ꯐꯨꯠꯂꯒ ꯆꯥꯅꯤꯡꯉꯦ ꯍꯥꯏꯕ ꯂꯩꯌꯦꯕ ꯃꯣꯏꯗꯤ ꯆꯥꯎꯔꯗꯤ ꯌꯥꯝ ꯍꯔꯥꯎꯋꯦꯕꯀꯣ ꯉꯅꯨ ꯃꯔꯣꯝꯗꯤ ꯆꯥꯎꯋꯦꯗꯅ ꯑꯆꯥꯎꯕꯗ‌ꯣ ꯆꯥꯅꯤꯡꯕ ꯃꯣꯏꯗꯤ ꯌꯦꯔꯨꯝ ꯗꯨꯀꯥꯟꯗ ꯐꯪꯕꯗꯤ ꯄꯤꯛꯄꯒꯤꯀꯣ ꯑꯆꯥꯄ‌ꯣꯠ ꯄꯤꯌꯣ ꯑꯆꯥꯄ‌ꯣꯠ ꯄꯤꯌꯣ ꯍ‌ꯦꯛ ꯍꯥꯏꯒꯅꯤꯕ
ꯑꯗꯨꯗꯤ ꯏꯁ ꯍꯥꯟꯅꯗꯤꯅꯦ ꯀꯩꯅꯣ ꯇꯧꯔꯝꯃꯦ ꯌꯥꯝ ꯋꯥꯕꯨꯗꯤ ꯋꯥꯕꯅꯦ ꯍꯥꯏꯗꯤ ꯃꯌꯥꯝ ꯂꯣꯏꯕꯅꯦꯅꯀꯣ ꯃꯅꯨꯡꯗꯣ
ꯍꯣꯏ ꯇꯧꯕꯅ‌ꯦꯗ
ꯆꯅꯤ ꯆꯍꯨꯝ ꯑꯗꯨꯝ ꯇꯧꯕꯅꯤꯅ ꯑꯗꯨ ꯃꯊꯛꯇ ꯑꯣꯛ ꯂꯩꯒꯅꯤ ꯄꯨꯈ꯭ꯔꯤꯗ ꯉꯥ ꯌꯥꯎꯒꯅꯤ꯫ ꯑꯗꯨꯒ ꯌꯦꯟꯒꯨꯝꯕꯁꯨ ꯈꯔ ꯂꯩ ꯑꯗꯨꯃꯥꯏꯅ ꯇꯧꯗꯅ ꯊꯕꯛꯇꯗꯤ ꯌꯥꯝꯃꯤ꯫
ꯌꯦꯟꯁꯤꯡꯁꯦ ꯌꯦꯟ ꯌꯦꯟ ꯕꯣꯏꯂꯔꯒꯨꯝꯕ ꯂꯣꯏꯕ ꯀꯥꯟꯗꯗꯤ ꯌꯨꯝꯗꯣ ꯈꯔ ꯆꯥꯎꯍꯟꯒꯗꯕꯅꯦ ꯍꯥꯏꯕꯗꯤ ꯌꯥꯝꯁꯨ ꯍꯥꯞꯆꯤꯜꯂꯣꯏꯗꯕꯀꯣ ꯍꯥꯏꯕꯗꯤ ꯃꯣꯏꯗꯣ ꯎꯝ ꯌꯥꯝ ꯍꯥꯞꯆꯤꯜꯂꯗꯤ ꯃꯣꯏ ꯏꯊꯟꯇ ꯈꯠꯅꯔꯛꯄ ꯌꯥꯝ ꯂꯩꯌꯦꯕꯀꯣ꯫
ꯎꯝ
ꯃꯣꯏꯗꯤ ꯌꯨꯝ ꯈꯔ ꯆꯥꯎꯍꯟꯕ ꯖꯒꯥ ꯈꯔ ꯄꯤꯕ ꯑꯗꯨꯒ ꯃꯥꯏ ꯑꯉꯥꯟꯕꯗꯣ ꯑꯦ ꯑꯉꯥꯟꯕ ꯅꯠꯇꯦ ꯑꯉꯥꯡꯕꯗꯣ ꯑꯥ ꯑꯥ ꯑꯗꯨ ꯑꯗꯨ ꯊꯥꯟꯕꯤꯒꯗꯕꯅꯦ꯫
ꯑꯣ ꯅꯣꯏꯁꯨ ꯍꯥꯟꯅ ꯇꯧꯔꯝ ꯇꯧꯔꯝꯃꯤꯀꯣ꯫
ꯎꯝ ꯇꯧꯔꯝꯃꯦ ꯑꯩꯈꯣꯏꯗꯤ ꯌꯥꯝꯗꯦ ꯆꯅꯤꯃꯨꯛ ꯈꯛꯇꯅꯤꯗ꯫ ꯖꯒꯥꯁꯨ ꯄꯤꯛꯄꯒꯤꯀꯣ ꯆꯠꯊꯣꯛ ꯆꯠꯁꯤꯟ ꯇꯧꯗꯕꯒꯤ ꯃꯣꯏꯗꯣ ꯃꯈꯣꯡ ꯀꯩꯅꯣ ꯇꯧꯕ ꯌꯥꯎꯋꯦꯕꯀꯣ
ꯑꯣ
ꯇꯦꯛꯄ ꯈꯣꯠꯄ ꯍꯥꯏꯕꯗꯤ ꯃꯣꯏ ꯃꯁꯦꯟꯗꯣ ꯈꯠꯅꯔꯒ ꯖꯒꯥꯗꯣ ꯂꯩꯕꯤꯗ꯭ꯔꯕꯅꯤꯅ ꯑꯗꯨ ꯇꯧꯔꯝꯃꯦ ꯑꯗꯨ ꯇꯧꯗ꯭ꯔꯤꯀꯥꯟꯗ ꯑꯩꯈꯣꯏ ꯉꯥꯁꯨ ꯀꯩꯅꯣ ꯇꯧꯔꯝꯃꯦꯕꯀꯣ
ꯉꯥꯁꯨ ꯂꯣꯏꯔꯝꯃꯦ ꯀꯩꯅꯣꯗꯣ ꯎꯀꯥꯕꯤꯗꯣ ꯎꯀꯥꯕꯤꯗꯣ ꯇꯧꯔꯝꯃꯦ ꯑꯩꯈꯣꯏꯅ ꯀꯩꯅꯣ ꯇꯧꯕ ꯌꯨꯝꯗ ꯑꯣꯏꯅ ꯀꯩꯅꯣ ꯇꯧꯕ ꯍꯥꯏꯕꯗꯤ ꯄꯨꯈ꯭ꯔꯤ ꯅꯠꯇꯕꯤꯗ ꯀꯣꯟꯁꯤꯜꯂꯒ ꯀꯣ
ꯑꯣ ꯑꯣ
ꯕꯥꯏꯑꯣꯐ꯭ꯂꯣꯛ ꯍꯥꯏꯅꯀꯣ ꯑꯗꯨꯒꯤꯗꯣ ꯇꯧꯕ ꯑꯩꯈꯣꯏꯅ ꯃꯩ ꯊꯥꯖꯤꯜꯂꯒ ꯃꯩꯗ ꯑꯣꯏꯅ ꯇꯧ ꯃꯩ ꯃꯨꯠꯄꯗꯤ ꯌꯥꯗ꯭ꯔꯦ꯫
ꯃꯁꯤꯡ ꯃꯁꯤꯡꯤꯟꯖꯥꯗꯤ ꯑꯗꯨꯝ ꯍꯥꯏꯗꯤ
ꯃꯆꯤꯟꯖꯥꯛꯇꯤ ꯎꯝ
ꯗꯨꯀꯥꯟꯗ ꯂꯩ꯫
ꯑꯥ ꯂꯩꯔꯕꯅꯦ ꯃꯆꯤꯟꯖꯥꯛ ꯕꯦꯛ ꯕꯦꯛ ꯂꯩꯕꯅꯦ꯫ ꯑꯗꯨꯒ ꯍꯤꯗꯥꯛꯀ ꯌꯥꯅꯔꯒ ꯀꯣ ꯍꯤꯗꯥꯛ ꯍꯥꯏꯕꯗꯤ ꯃꯣꯏꯒꯤ ꯅꯥꯗꯅꯤꯉꯥꯏ ꯀꯩ ꯀꯩ ꯌꯥꯝ ꯂꯩꯑ ꯉꯥꯒꯤꯁꯨ ꯃꯥꯒꯤ ꯊꯕꯛ ꯌꯥꯝ ꯂꯩꯌꯦꯗ꯫
ꯎꯝ
ꯑꯣꯟꯒꯗꯕꯅꯦ ꯄꯥꯡꯄꯤ ꯄꯤꯕ ꯌꯥꯗꯦ ꯁꯤꯃꯨꯛ ꯍꯥꯏꯅ ꯒ꯭ꯔꯥꯝꯗꯀꯣ
ꯑꯣ ꯌꯥꯝ ꯄꯤꯁꯤꯜꯂꯁꯨ ꯃꯣꯏ ꯀꯩꯅꯣ ꯇꯧꯕ꯭ꯔꯥ ꯁꯤꯕ꯭ꯔꯥ ꯆꯥ ꯇꯨꯝꯕ ꯉꯝꯗꯕꯒꯨꯝꯕ
ꯃꯣꯏꯅ ꯆꯥꯕ ꯉꯝꯒꯗꯕꯗ ꯍꯦꯟꯅ ꯄꯤꯁꯤꯜꯂꯗꯤ ꯃꯣꯏꯗꯣ ꯅꯥꯕ ꯑꯅꯥꯕ ꯑꯣꯏꯔꯛꯑꯦꯕꯀꯣ ꯑꯣꯟꯕꯅꯦ ꯑꯗꯨꯒꯤ